ꯍꯜꯂꯣ ꯇꯥꯕ꯭ꯔꯣ
ꯇꯥꯏꯌꯦ
ꯑꯣ ꯑꯗꯣ ꯀꯩꯗꯧꯔꯝꯃꯤꯅꯣ
ꯀꯦꯝ ꯇꯧꯗꯦ ꯐꯝꯃꯤꯅꯤ
ꯑꯣ ꯋꯥꯔꯤ ꯈꯔꯉ ꯁꯥꯟꯅꯕ ꯌꯥꯒꯗ꯭ꯔꯣ
ꯌꯥꯏ ꯌꯥꯏ
ꯑꯗꯣ ꯑꯩꯅ ꯍꯟꯗꯛꯀꯤ ꯌꯨ ꯄꯤ ꯑꯦꯁ ꯁꯤꯒꯤ ꯗꯣ ꯑꯗꯨꯒꯤꯇꯪ ꯑꯩꯅ ꯍꯥꯏꯅꯤꯡꯕꯀꯣ ꯑꯗꯨꯒꯤꯗꯣ ꯈꯔ ꯋꯥꯔꯤ ꯁꯥꯟꯅꯁꯦꯅ ꯈꯟꯕꯀꯣ ꯍꯥꯏꯕꯗꯤ ꯍꯟꯗꯛ ꯆꯍꯤꯒꯤꯁꯦ ꯍꯟꯗꯛ ꯆꯍꯤꯁꯦ ꯈ꯭ꯋꯥꯏꯗꯒꯤ ꯂꯨꯕ ꯈ꯭ꯋꯥꯏꯗꯒꯤ ꯀꯣꯏꯁꯟ ꯆꯠ ꯇꯐ ꯑꯣꯏꯕ ꯂꯨꯕ ꯆꯍꯤꯅꯦꯅ ꯑꯦꯛꯁꯄꯤꯔꯌꯦꯦꯟꯁꯁꯤꯡꯅ ꯑꯗꯨꯝ ꯍꯥꯏꯅꯕꯅꯦꯕꯀꯣ ꯍꯟꯗꯛ ꯆꯍꯤꯍꯤ ꯀꯁꯦ ꯍꯦ ꯍꯟꯗꯛ ꯆꯍꯤꯒꯤꯁꯦ ꯑꯇꯣꯞꯄ ꯆꯍꯤꯗꯗꯤ ꯄꯦꯖ ꯊꯥꯔꯇꯤ ꯐꯥꯏ ꯐꯥꯏꯚ ꯅꯤꯐꯨꯁꯤꯗꯪꯅꯦꯕꯀꯣ ꯍꯟꯗꯛꯀꯤꯁꯤꯅ ꯌꯥꯡꯈꯩ ꯃꯉꯥꯅꯦꯕ ꯍꯟꯗꯛꯀꯤ ꯀꯣꯏꯁꯟ ꯄꯦꯄꯔꯗꯣ ꯀ‌ꯣ ꯑꯗꯨ ꯇꯨ ꯑꯥꯋꯥꯔꯁꯇ ꯄꯨꯡ ꯑꯅꯤꯗ ꯂꯣꯏꯁꯤꯟꯒꯗꯕ ꯑꯗꯨꯗꯪ ꯅꯠꯇꯦ ꯀꯣꯏꯁꯟꯁꯦ ꯌꯥꯝꯅ ꯁꯥꯡꯕꯀꯣ ꯂꯦꯡꯗꯤ ꯑꯣꯏꯕ ꯑꯗꯨꯒ ꯁꯤ ꯃꯌꯥꯝꯁꯦ ꯀꯩꯅꯣ ꯇꯧꯔꯛꯄꯁꯤꯗ ꯇꯨ ꯊꯥꯎꯖꯟ ꯇ꯭ꯋꯦꯟꯇꯤ ꯊ꯭ꯔꯤꯗ ꯋꯥꯟ ꯑꯣꯐ ꯑꯗꯨꯝ ꯂꯨꯕ ꯍꯥꯟꯅ ꯍꯥꯏꯅꯩꯕꯣ ꯑꯗꯣ ꯍꯟꯗꯛꯀꯤꯁꯤꯅ ꯏꯔꯨꯔꯨꯕ ꯍꯥꯏꯇꯥꯔꯦꯀꯣ ꯑꯗꯨꯒꯤ ꯚꯥꯔꯠ ꯄꯨꯝꯕ ꯑꯣꯏꯅꯀꯣ ꯑꯦꯛꯁꯄꯤꯔꯤꯌꯦꯟꯁ ꯃꯌꯥꯝꯅ ꯄ꯭ꯔꯣꯇꯦꯁ ꯇꯧꯕꯅꯦ ꯍꯟꯗꯛꯁꯦ ꯑꯗꯨꯒ ꯔꯤꯐꯣꯝꯁ ꯍꯥꯏꯗꯤ ꯈꯔ ꯁꯦꯝꯗꯣꯛ ꯁꯥꯗꯣꯛ ꯍꯥꯏꯗꯤ ꯇꯧꯅ ꯔꯤꯐꯣꯔꯃꯦꯁꯟ ꯀꯣ ꯈꯔ ꯇꯧꯅꯕꯅ ꯀꯟꯅ ꯍꯧꯖꯤꯛ ꯀꯩꯅꯣ ꯇꯧꯔꯤꯕꯅꯤ
ꯍꯥꯏꯕꯗꯤ ꯆꯍꯤ ꯈꯨꯗꯤꯡꯒꯤ
ꯍꯪꯉꯤꯕ ꯀꯣꯏꯁꯟ ꯃꯁꯤꯡꯁꯤꯕꯨ ꯍꯣꯡꯗꯣꯛ ꯍꯣꯟꯖꯤꯟ ꯌꯥꯕ꯭ꯔꯣ
ꯅꯠꯇꯦ ꯑꯩꯅ ꯍꯥꯏꯕꯗꯤ ꯀꯣꯏꯁꯟꯁꯦ ꯀꯩꯅꯣ ꯇꯧꯕ ꯀꯣꯏꯁꯟꯁꯦ ꯌꯥꯝꯅ ꯁꯥꯡꯕꯀꯣ ꯑꯗꯨꯒ ꯀꯣꯏꯁꯟꯁꯦ ꯌꯥꯝꯅ ꯄ꯭ꯔꯦꯗꯤꯛꯇꯦꯕꯜ ꯑꯣꯏꯗꯕ ꯍꯥꯏꯕꯗꯤ ꯁꯤ ꯂꯥꯛꯀꯅꯤ ꯁꯤ ꯂꯥꯛꯑꯣꯏ ꯁꯤꯒꯤ ꯑꯦꯔꯤꯌꯥꯁꯤꯗ ꯀꯩꯅꯣ ꯇꯧꯒꯅꯤ ꯍꯥꯏꯕꯁꯦ ꯄ꯭꯭ꯔꯔꯤꯗꯤꯛ ꯇꯧꯕ ꯉꯝꯂꯛꯇꯕꯀꯣ ꯑꯃꯔꯣꯝꯗ ꯍꯥꯏꯔꯒꯅ ꯄ꯭ꯔꯤꯗꯤꯛ ꯇꯧꯕ ꯉꯝꯗꯕꯗꯨꯗꯤ ꯍꯣꯏ ꯑꯃꯔꯣꯝꯗ ꯑꯣꯏꯔꯁꯤꯅꯦꯀꯣ ꯑꯗꯨꯝ ꯑꯗꯨꯕꯨ ꯑꯦꯛꯁꯄꯤꯔꯤꯦꯟꯁ ꯂꯥꯛ ꯂꯥꯛꯈ ꯂꯥꯛ ꯑꯦꯛꯁꯄꯔꯦꯟꯁ ꯄ꯭ꯔꯤꯄꯦꯌꯔ ꯇꯧꯔꯤꯕ ꯃꯌꯥꯝꯁꯤꯅ ꯑꯥ ꯃꯣꯏꯅ ꯄꯥꯔꯤꯕꯗꯨꯣ ꯆꯍꯤ ꯆꯨꯞꯅ ꯄꯥꯕꯗꯣ ꯃꯗꯨꯨꯗ ꯃꯔꯤ ꯂꯩꯅꯕ ꯃꯔꯤ ꯏꯂꯩ ꯂꯩꯅꯗꯕ ꯅꯠꯇ꯭ꯔꯒ ꯍꯪꯕ ꯃꯑꯣꯡꯗꯀꯣ ꯍꯥꯏꯗꯤ ꯑꯗꯨꯃꯥꯏꯅ ꯇꯧꯔꯛꯑꯒꯗꯤ ꯌꯥꯝꯅ ꯗꯤꯃꯣꯔꯦꯂꯥꯏꯁ ꯇꯧꯈ꯭ꯔꯕꯀꯣ ꯀꯦꯟꯗꯤꯗꯦꯠꯁꯤꯡꯁꯦꯀꯣ ꯍꯥꯏꯕꯗꯤ ꯏꯟꯗꯤꯌꯥꯗ ꯍꯥꯏꯔꯒꯅ ꯈ꯭ꯋꯥꯏꯗꯒꯤ ꯏꯂꯥꯏꯠ ꯑꯣꯏꯕ ꯁꯔꯚꯤꯁ ꯑꯣꯏꯗꯣꯏꯅꯦꯀꯣ ꯈ꯭ꯋꯥꯏꯗꯒꯤ ꯀꯩꯅꯣ ꯑꯗꯨꯒꯨꯝꯕꯥ ꯊꯕꯛ ꯑꯣꯏꯗꯣꯏꯅꯦ ꯑꯗꯨꯒ ꯑꯗꯨꯗ ꯃꯤ ꯃꯌꯥꯝꯒꯤ ꯀꯦꯟꯗꯤꯗꯦꯠ ꯃꯌꯥꯝꯒꯤ ꯋꯥꯈꯜꯗ ꯑꯁꯤꯗꯤ ꯑꯣꯏꯔꯔꯣꯏꯗꯀꯥ ꯈꯟꯍꯟꯕꯗꯣ ꯃꯁꯤ ꯈꯟꯍꯜꯂꯤꯕꯁꯦ ꯀꯣꯏꯁꯟꯗꯨ ꯂꯨꯕꯒꯤ ꯅꯠꯇꯕ ꯑꯗꯨꯕꯨ ꯄ꯭ꯔꯤꯄꯦꯔꯦꯁꯟ ꯇꯧꯔꯣ ꯍꯥꯏꯅ ꯄꯤꯔꯤꯕ ꯁꯦꯂꯦꯕꯁꯇꯨꯗꯒꯤ ꯏꯔꯩ ꯂꯩꯅꯗꯕ ꯃꯔꯤ ꯂꯩꯅꯗꯕ ꯍꯪ ꯂꯤꯕꯥꯃꯑꯣꯡꯁꯦꯀ‌ꯣ ꯏꯟꯐꯣꯔꯝ ꯒꯦꯁ ꯇꯧꯕꯒꯤ ꯃꯍꯨꯠꯇ ꯋꯥꯏꯜ ꯀꯦꯁ ꯇꯧꯔꯒ ꯈꯟꯕꯅ ꯈꯜꯂꯦ ꯈꯟꯗꯕꯅ ꯈꯜꯂꯦ ꯑꯗꯨꯒ ꯒꯤ ꯁꯤꯇꯨꯋꯦꯁꯟꯗ ꯂꯥꯛꯈ꯭ꯔꯕꯥ ꯑꯗꯨ ꯇꯥꯔꯒꯗꯤ ꯆꯍꯤ ꯆꯨꯞꯅꯥ ꯃꯌꯦꯛ ꯆꯨꯝꯅ ꯄꯥꯔꯤꯕ ꯃꯤ ꯄꯤꯔꯤꯕ ꯒꯥꯏꯗꯂꯥꯏꯟꯗꯨꯗ ꯍꯥꯏꯕ ꯉꯝꯗ꯭ꯔꯦꯅ ꯍꯥꯏꯕꯗꯤ ꯀꯣꯏꯁꯟ ꯈꯨꯠꯁꯦꯝꯗꯨꯅ ꯅꯠꯇ꯭ꯔꯣ ꯒ꯭ꯌꯥꯟ ꯇꯥꯕꯤꯔꯤꯀꯣ ꯑꯗꯨꯅꯦ ꯑꯗꯨꯅ ꯃꯁꯤꯁꯦ ꯍꯧꯖꯤꯛ ꯔꯤꯐꯣꯔꯃꯦꯁꯟ ꯃꯇꯝ ꯊꯦꯡꯗ꯭ꯔꯤꯉꯩꯗ ꯊꯦꯡꯊꯗ꯭ꯔꯤꯉꯩꯗ ꯇꯧꯅꯕꯅꯅꯥ ꯀꯟꯅ ꯍꯧꯖꯤꯛ ꯀꯩꯅꯣ ꯇꯧꯕꯒꯤ ꯏꯀꯨ ꯀꯨꯏꯗꯅ ꯇꯧꯔꯀꯗꯧ ꯃꯥꯜꯂꯤꯦ ꯃꯁꯤꯒꯤ ꯀꯩꯅꯣꯁꯦ ꯔꯤꯐꯣꯔꯝꯁꯦ ꯀ ꯀꯃꯥꯏꯅ ꯇꯧꯔꯛꯀꯅꯤ ꯍꯥꯏꯕꯗꯨꯗꯤ ꯑꯃꯨꯛ ꯌꯦꯡꯕ ꯇꯥꯔꯦꯀꯣ ꯑꯥꯗ‌ꯨ ꯃꯁꯤꯒꯤ ꯕꯦꯛꯒ꯭ꯔꯥꯎꯟꯁꯦ ꯈꯤꯇꯪ ꯑꯩꯅ ꯍꯥꯏꯕꯤꯒꯦꯀꯣ ꯏꯟꯗꯤꯌꯥꯗ ꯅꯥꯏꯟꯇꯤꯟ ꯁꯕꯦꯟꯇꯤ ꯅꯥꯏꯟꯗ ꯏꯟꯇ꯭ꯔꯗ꯭ꯌꯨꯁ ꯇꯧꯈꯤꯕꯅꯦ ꯌꯨ ꯄꯤ ꯑꯦꯁ ꯁꯤꯒꯤꯁꯦ ꯀꯣ
ꯅꯥꯏꯟꯇꯤꯟ ꯁꯚꯦꯟꯇꯤ
ꯅꯥ ꯑꯩꯅꯗꯀꯣ ꯎꯝ ꯀꯣꯊꯥꯔꯤ ꯀꯃꯤꯇꯤꯅ ꯀꯊꯥꯔꯤ ꯀꯃꯤꯇꯤꯅ ꯀꯩꯅꯣ ꯇꯧꯕꯒꯤ ꯎꯝ ꯀꯣꯊꯥꯔꯤ ꯀꯣꯊꯥꯔꯤ ꯀꯃꯤꯇꯤꯒꯤ ꯃꯈꯥꯗ ꯃꯁꯤꯁꯦ ꯏꯟꯇ꯭ꯔꯣꯗ꯭ꯌꯨꯁ ꯇꯧꯈꯤꯕꯅꯦꯕꯀꯣ ꯎꯝ ꯑꯗꯨꯃꯥꯏꯅ ꯇꯧꯔꯒ ꯇꯧꯈꯤꯕꯁꯦ ꯃꯊꯪ ꯃꯊꯪ ꯑꯗꯨꯝ ꯔꯤꯐꯣꯔꯃꯦꯁꯟ ꯈꯔ ꯈꯔ ꯑꯗꯨꯝ ꯁꯦꯝꯃꯤꯀꯣ ꯑꯗꯨꯗ ꯍꯧꯕꯗ ꯍꯦꯛ ꯍꯧꯕꯗꯗꯤ ꯑꯥ ꯀꯩꯅꯣ ꯑꯗꯨꯝ ꯃꯣꯏꯅ ꯍꯪꯕ ꯀꯣꯏꯁꯟ ꯁ꯭ꯇꯥꯏꯜꯁꯦ ꯑꯗꯨꯝ ꯍꯥꯏꯗꯤ ꯒ꯭ꯔꯦꯖꯨꯋꯦꯠ ꯂꯦꯕꯦꯜ ꯌꯨꯅꯤꯚꯔꯁꯤꯇꯤ ꯂꯦꯚꯦꯜꯒꯤꯗ ꯑꯗꯨꯗ ꯑꯗꯨꯝ ꯆꯠꯂꯒ ꯑꯗꯨꯃꯥꯏꯅ ꯍꯪꯂꯛꯈꯤꯀꯣ ꯑꯗꯨꯕꯨ ꯇꯨ ꯊꯥꯎꯖꯟ ꯅꯥꯏꯟ ꯏꯪ ꯂꯤꯁꯤꯡ ꯑꯅꯤꯒꯥ ꯃꯥꯄꯜꯗꯀꯣ ꯑꯦꯁ ꯀꯦ ꯈꯥꯅꯥ ꯀꯃꯤꯇꯤꯅ ꯃꯁꯤꯁꯦ ꯀꯩꯅꯣꯅꯦ ꯁꯤꯚꯤꯜ ꯁꯥꯔꯚꯤꯁ ꯑꯃ ꯁꯤꯚꯤꯜ ꯁꯔꯚꯦꯟ ꯑꯃ ꯑꯣꯏꯕꯒꯤ ꯑꯥ ꯑꯦꯞꯇꯤꯇ꯭ꯌꯨꯠ ꯍꯥꯏꯕꯕꯁꯤ ꯑꯃ ꯌꯦꯡꯒꯗꯧꯕꯅꯤ ꯍꯥꯏꯅꯀꯣ ꯄ꯭ꯔꯤꯝ ꯄ꯭ꯔꯤꯂꯤꯝ ꯑꯦꯛꯖꯥꯝꯁꯤꯗ ꯁꯤ ꯁꯦꯠ ꯍꯥꯏꯕꯁꯦ ꯏꯟꯇ꯭ꯔꯣꯗ꯭ꯌꯨꯁ ꯇꯧꯈꯤꯕꯅꯦꯕ ꯁꯤ ꯁꯦꯠ ꯍꯥꯏꯕꯁꯤꯅ ꯁꯤꯚꯤꯜ ꯁꯥꯔꯚꯤꯁꯁ ꯑꯦꯞꯇꯤꯇ꯭ꯌꯨꯠ ꯇꯦꯁ ꯍꯥꯏꯅꯀꯣ ꯃꯁꯤꯁꯦ ꯄꯨꯊꯣꯛꯈꯤꯕꯅꯦꯕꯀꯣ ꯃꯁꯤꯁꯤꯅ ꯀꯃꯥꯏꯅ ꯇꯧꯒꯅꯤ ꯍꯥꯏꯕ ꯀꯥꯟꯗꯥ ꯑꯥ ꯄꯦꯄꯔ ꯋꯥꯟꯗꯅ ꯖꯦꯅꯔꯦꯜ ꯁ꯭ꯇꯗꯤꯁ ꯑꯣꯏꯔꯅꯤꯅꯀꯣ ꯍꯥꯏꯗꯤ ꯏꯀꯣꯅꯣꯃꯤꯛꯁ ꯍꯤꯁꯇ꯭ꯔꯤ ꯄꯣꯂꯤ ꯇꯤ ꯖꯣꯒ꯭ꯔꯥꯐꯤ ꯑꯁꯗꯤ ꯐꯤꯇꯤꯛꯁ ꯃꯣꯏ ꯃꯌꯥꯝꯁꯦ ꯂꯥꯛꯑꯅꯤ ꯄꯦꯄꯔ ꯇꯨꯁꯤꯗꯅꯥ ꯄꯦꯄꯔ ꯇꯨꯁꯤꯗꯅ ꯀꯩꯅꯣ ꯍꯧꯖꯤꯛꯀꯤ ꯃꯦꯠꯁ ꯔꯤꯖꯅꯤꯡ ꯏꯪꯂꯤꯁ ꯃꯌꯥꯝꯁꯦꯀꯣ ꯀꯝꯄ꯭ꯔꯤꯍꯦꯟꯁꯟ ꯃꯁꯤ ꯇꯦꯁ ꯇꯧꯗꯣꯏꯅꯦꯕꯀꯣ ꯇꯨ ꯊꯥꯎꯖꯟ ꯅꯥꯏꯟꯁꯤꯗ ꯑꯍꯥꯟꯕꯗꯀꯣ ꯁꯤꯁꯦꯠ ꯇ ꯏꯟꯇ꯭ꯔꯣꯗ꯭ꯌꯨꯁ ꯇꯧꯔꯦ ꯑꯗꯨꯕꯨ ꯄꯦꯄꯔ ꯋꯥꯟꯒꯤ ꯄꯦꯄꯔ ꯇꯨꯗꯣ ꯃꯦꯔꯤꯠ ꯀꯤ ꯂꯧꯕ ꯍꯥꯏꯗꯤ ꯃꯦꯠꯁꯀꯤ ꯃꯥꯔꯛ ꯔꯤꯖꯅꯤꯡ ꯏꯪꯂꯤꯁ ꯑꯗꯨꯒ ꯍꯤꯁꯇ꯭ꯔꯤ ꯏꯀꯣꯅꯣꯃꯤꯛ ꯄꯨꯂꯞꯁꯦ ꯍꯟꯗ꯭ꯔꯦꯠ ꯍꯟꯗ꯭ꯔꯦꯠ ꯃꯥꯔꯛꯁ ꯑꯅꯤꯗꯣ ꯄꯦꯄꯔ ꯋꯥꯟ ꯇꯨꯒꯤꯗꯣ ꯑꯗꯨ ꯄꯨ ꯈꯜꯂꯒ ꯑꯗꯨꯗ ꯔꯦꯡ ꯗꯤꯁꯥꯏꯠ ꯇꯧꯕ ꯍꯥꯏꯗꯤ ꯁꯦꯂꯦꯛꯁꯟ ꯐꯪꯕ ꯐꯪꯅꯕ ꯑꯣꯏ ꯍꯥꯏꯅ ꯑꯗꯨꯃꯥꯏꯅ ꯑꯣꯏꯍꯟꯈꯤꯕꯀꯣ
ꯎꯝ
ꯑꯗꯨꯒ ꯑꯗꯨꯗꯒꯤꯗꯤ ꯀꯦꯟꯗꯤꯗꯦꯠꯁ ꯃꯌꯥꯝ ꯑꯦꯛꯁꯄꯤꯔꯤꯌꯦꯟꯁ ꯑꯣꯜ ꯑꯣꯚꯔ ꯚꯥꯔꯠ ꯄꯨꯝꯕꯥꯗ ꯂꯩꯕ ꯀꯩꯅꯣ ꯀꯦꯟꯗꯤꯗꯦꯠ ꯃꯌꯥꯝꯁꯤꯅꯥ ꯄ꯭ꯔꯣꯇꯦꯁ ꯇꯧꯕ ꯍꯥꯏꯗꯤ ꯀꯣ ꯀꯣꯂꯥꯎꯁꯦ ꯂꯥꯎꯍꯔꯦꯕꯀꯣ ꯍꯥꯏꯗꯤ ꯃꯁꯤꯗꯤ ꯄꯦꯄꯔ ꯇꯨꯁꯤꯗꯤ ꯃꯦꯠꯁꯀꯨꯝꯕꯁꯤꯗꯤ ꯀ꯭ꯋꯥꯂꯤꯐꯥꯏꯤꯡ ꯑꯣꯏꯍꯟꯒꯗꯕꯅꯤ ꯃꯦꯔꯤꯠꯇ ꯂꯧꯔꯗꯤ ꯍ꯭ꯌꯨꯃꯅꯤꯇꯤꯁ ꯕꯦꯛꯒ꯭ꯔꯥꯎꯟꯒꯤ ꯁꯥꯇ꯭ꯔꯁꯤꯡꯗꯤ ꯎꯄꯥꯏꯁꯨ ꯂꯩꯇ꯭ꯔꯦꯅ ꯑꯗꯨꯝ ꯍꯥꯏꯕꯒꯤꯀꯣ ꯈꯣꯂꯥꯎꯁꯦ ꯂꯧꯈꯤꯕ ꯂꯥꯎꯈꯤꯕ ꯑꯗꯨꯒꯤ ꯄ꯭ꯔꯣꯇꯦꯁꯇꯨ ꯀꯟꯃꯟꯈꯤꯕꯗꯒꯤ
ꯎꯝ
ꯁꯦꯠ ꯍꯧꯖꯤꯛꯀꯤ ꯁꯤꯚꯤꯜ ꯁꯔꯕꯤꯁ ꯑꯦꯞꯇꯤꯇ꯭ꯌꯨꯠ ꯇꯦꯁ ꯍꯥꯏꯕ ꯄꯦꯄꯔ ꯇꯨꯁꯦ ꯀ꯭ꯋꯥꯂꯤꯐꯥꯏꯤꯡ ꯑꯣꯏꯍꯟꯈꯤꯕꯅꯦꯕ ꯑꯗꯨꯒ ꯄꯦꯄꯔ ꯋꯥꯟ ꯖꯦꯅꯔꯦꯜ ꯏꯁꯇꯗꯤꯁꯅ ꯑꯗꯨꯝ ꯃꯦꯔꯤꯠꯀꯤ ꯑꯣꯏꯈ꯭ꯔꯦꯀꯣ ꯑꯗꯨꯃꯥꯏꯅ ꯑꯣꯏꯈ꯭ꯔꯕꯅꯦ ꯎꯝ ꯑꯗꯒꯤꯗꯤ ꯍꯧꯖꯤꯛꯁꯤꯅ ꯍꯣꯏ ꯑꯗꯨꯅꯦ ꯑꯗꯨꯗ ꯎꯝ ꯍꯥꯏ ꯍꯪꯕꯤꯌꯨꯅꯦ ꯀꯩꯁꯨ ꯀꯥꯏꯗꯦ ꯍꯥꯏ
ꯑꯗꯨ ꯑꯣꯏꯔꯗꯤ ꯑꯥ ꯍꯧꯖꯤꯛ ꯀꯝꯄ꯭ꯌꯨꯇꯔ ꯏꯗꯨꯀꯦꯁꯟꯒꯨꯝꯕꯒꯤꯗꯤ ꯖꯒꯥ ꯂꯩꯇꯕ꯭ꯔꯣ ꯃꯣꯏꯒꯤꯁꯦ
ꯍꯥꯥ
ꯀꯝꯄ꯭ꯌꯨꯇꯔ ꯏꯗꯨꯀꯦꯁꯟꯒꯤꯗꯤ ꯖꯒꯥ ꯂꯩꯇꯕ꯭ꯔꯥ ꯍꯥꯏꯕ ꯅꯒꯤ ꯀ꯭ꯋꯥꯂꯤꯐꯥꯏꯤꯡ ꯇꯁꯇꯨꯗꯥ
ꯀꯝꯄ꯭ꯌꯨꯇꯔ ꯏꯗꯨꯀꯦꯁꯟ
ꯀꯝꯄ꯭ꯌꯨꯇꯔ ꯏꯗꯨꯀꯦꯁꯟ ꯍꯥꯏꯁꯦ ꯁꯝꯅ ꯍꯥꯏꯔꯕꯗ ꯀꯝꯄ꯭ꯌꯨꯇꯔꯒꯤ ꯔꯤꯂꯦꯇꯦꯠ ꯑꯣꯏꯕ ꯍꯥꯏꯁꯤꯔꯥ ꯇꯦꯛꯅꯣꯂꯣꯖꯤ ꯔꯤꯂꯦꯇꯦꯠ ꯑꯣꯏꯕ ꯍꯥꯏꯁꯤꯔꯥ ꯍꯥꯏꯁꯤꯗꯕꯨ ꯎꯝ
ꯂꯩ ꯁꯉꯟꯁ ꯅꯇꯛꯇ ꯂꯩꯌꯦ
ꯑꯣ ꯑꯣ ꯑꯗꯨꯒꯤ ꯑꯗꯨꯒꯤ ꯒ꯭ꯔꯨꯞꯇꯨꯗ ꯌꯥꯎꯕ
ꯌꯥꯎꯋꯦ ꯎꯝ ꯃꯁꯤꯗ ꯀꯩꯅꯣꯅꯦ ꯄ꯭ꯔꯤꯂꯦꯝꯝꯁꯤꯗ ꯀꯣ ꯄꯦꯄꯔ ꯋꯥꯟ ꯑꯩꯅ ꯉꯁꯥꯏ ꯍꯥꯏꯈꯤꯕꯗꯣ ꯀ꯭ꯋꯥꯂꯤꯐꯥꯏꯤꯡ ꯅꯠꯇꯕ ꯃꯁꯤꯗꯗꯤ ꯃꯦꯔꯤꯠꯇ ꯆꯤꯡꯉꯦꯕꯀꯣ ꯃꯁꯤꯗ ꯀꯔꯦꯟ ꯑꯦꯐ꯭ꯌꯔꯁ ꯂꯣꯏ ꯌꯥꯎꯔꯛꯀꯅꯤ ꯀꯣ ꯃꯁꯤꯗ ꯏꯟꯇꯔꯅꯦꯁꯅꯦꯜ ꯔꯤꯂꯦꯁꯟꯁꯀꯤ ꯌꯥꯎꯔꯛꯀꯅꯤ ꯑꯗꯨꯒ ꯀꯔꯦꯟ ꯑꯦꯐ꯭ꯌꯔꯁ ꯕꯣꯠ ꯗꯣꯃꯦꯁꯇꯤꯛ ꯑꯦꯟ ꯏꯟꯇꯔꯅꯦꯁꯅꯦꯜ ꯌꯥꯎꯔꯛꯀꯅꯤꯀꯣ ꯑꯗꯨꯒ ꯁꯥꯏꯟꯁ ꯑꯦꯟ ꯇꯦꯛꯅꯣꯂꯣꯖꯤꯒꯤ ꯌꯥꯎꯔꯛꯀꯅꯤ ꯍꯧꯖꯤꯛ ꯍꯧꯖꯤꯛ ꯂꯦꯇꯦꯁ ꯇꯦꯛꯅꯣꯖꯤꯁ ꯀꯩꯅꯅ ꯏꯚꯦꯟꯟꯁ ꯗꯤꯕꯂꯞꯃꯦꯟ ꯗꯤꯁꯀꯣꯕꯔꯤꯁ ꯏꯟꯚꯦꯟꯁꯟꯁ ꯃꯌꯥꯝꯁꯦꯀꯣ ꯑꯗꯩ ꯁꯤ ꯌꯥꯎꯈ꯭ꯔꯦ ꯑꯗꯨꯗ ꯑꯗꯨꯗ ꯆꯠꯅꯤ ꯎꯝ ꯇꯣꯉꯥꯟꯅꯗꯤ ꯂꯩꯇ꯭ꯔꯦ ꯑꯗꯨꯗ ꯆꯟꯗꯣꯏꯅꯦ ꯅꯪꯅ ꯍꯧꯖꯤꯛ ꯍꯥꯏꯕꯗꯣ ꯅꯨꯃꯤ ꯑꯗꯨꯒꯤ ꯃꯊꯛꯇ ꯑꯩꯅ ꯉꯁꯥꯏ ꯍꯥꯏꯈꯤꯕ ꯍꯤꯁꯇ꯭ꯔꯤ ꯄꯣꯂꯤꯇꯤꯔꯤ ꯖꯤꯒ꯭ꯔꯥꯐꯤ ꯏꯀꯣꯅꯣꯃꯤ ꯁꯤꯗꯤ ꯃꯁꯅꯤꯅꯀꯣ ꯑꯦꯁ ꯑꯦ ꯀꯦꯟꯗꯤꯗꯦꯠ ꯍꯥꯏꯗꯤ ꯁꯤꯚꯜ ꯁꯔꯕꯤꯁ ꯑꯃ ꯑꯣꯏꯅ ꯑꯗꯨꯣ ꯁꯔꯚꯦꯟ ꯑꯃ ꯑꯣꯏꯅ ꯑꯗꯨꯗꯤ ꯌꯥꯎꯔꯦ ꯑꯗꯨꯒ ꯑꯇꯩ ꯍꯧꯖꯤꯛ ꯍꯥꯏꯕ ꯃꯌꯥꯝꯗꯣ ꯄꯦꯄꯔ ꯋꯥꯟꯗ ꯆꯟꯗꯣꯏꯅꯦꯕ ꯄꯦꯄꯔ ꯇꯨꯗꯅ ꯍꯧꯖꯤꯛꯀꯤ ꯃꯦꯠꯁ ꯔꯤꯖꯅꯤꯡ ꯀꯝꯄ꯭ꯔꯦꯟꯖꯟ ꯏꯪꯂꯤꯁ ꯃꯌꯥꯝꯗꯀꯣ ꯆꯟꯗꯣꯏꯕ ꯑꯗꯨꯅꯦ ꯑꯗꯨꯝ ꯂꯩꯔꯦ ꯑꯗꯨ ꯍꯧꯖꯤꯛꯀꯤ ꯍꯟꯗꯛꯀꯤꯁꯤꯅ ꯀꯃꯥꯏꯅ ꯇꯧꯒꯦ ꯍꯥꯏꯕꯗ ꯀꯦꯟꯗꯤꯗꯦꯠꯁꯀꯤ ꯑ ꯃꯣꯏꯒꯤ ꯀꯟꯁꯔꯟꯁꯤꯅ ꯀꯔꯤꯅꯣ ꯍꯥꯏꯕ ꯀꯥꯟꯗ ꯀꯣꯏꯁꯟꯗꯨ ꯇꯐ ꯑꯣꯏꯌꯨ ꯀꯩꯁꯨ ꯍꯥꯏꯗꯦꯀꯣ ꯑꯗꯨꯒ ꯑꯟꯄ꯭ꯔꯤꯗꯤꯛꯇꯦꯕꯜ ꯑꯣꯏꯍꯜꯂꯣ ꯀꯩꯁꯨ ꯀꯥꯏꯗꯦ ꯑꯗꯨꯕꯨ ꯑꯟꯔꯤꯂꯦ ꯇꯦꯕꯜ ꯗꯤ ꯑꯣꯏꯍꯟꯒꯅꯨ ꯁꯤꯅꯦ
ꯃ ꯃꯈꯣꯡ ꯁꯝꯅꯗꯕꯗꯤ ꯍꯥꯞꯂꯛꯀꯅꯣ ꯍꯥꯏꯕ
ꯄꯤꯔꯤꯕ ꯗꯦꯐꯤꯅꯦꯠ ꯂꯥꯏꯟ ꯕꯥꯏ ꯂꯥꯏꯟ ꯋꯥꯔꯠ ꯕꯥꯏ ꯋꯥꯔꯠ ꯄꯤꯌꯦꯕꯀꯣ ꯌꯨ ꯄꯤ ꯑꯦꯁ ꯁꯤꯅ ꯁꯤꯂꯕꯁꯗ ꯁꯝꯅ ꯍꯥꯏꯔꯕꯗ ꯔꯤꯄ꯭ꯔꯖꯦꯟꯇꯦꯇꯤꯞ ꯑꯣꯐ ꯄꯤꯄꯜ ꯑꯦꯛ ꯑꯥꯔ ꯄꯤ ꯑꯦ ꯑꯦꯛ ꯅꯥꯏꯟꯇꯤꯟ ꯐꯤꯞꯇꯤ ꯋꯥꯟ ꯀꯣ ꯍꯧꯖꯤꯛ ꯏꯂꯦꯛꯁꯟꯒ ꯇꯧꯔꯤꯕꯗꯣ ꯑꯁꯤ ꯋꯥꯔꯗ ꯕꯥꯏ ꯋꯥꯔꯗ ꯃꯁꯤꯗ ꯄꯥꯔꯒ ꯃꯁꯤꯗ ꯃꯁꯤꯒꯤ ꯃꯅꯨꯡꯗ ꯍꯪꯗꯣꯏꯅꯦꯕꯀꯣ ꯏꯂꯦꯛꯁꯟꯒꯤ ꯍꯥꯏꯔꯒꯀꯣ ꯏꯂꯦꯛꯁꯟꯒꯤ ꯍꯥꯏꯔꯒꯅ ꯑꯥ ꯀꯩꯅꯣ ꯌꯥꯝ ꯏꯔꯩ ꯃꯔꯤ ꯂꯩꯅꯗꯕꯀꯣ ꯑꯗꯨꯒꯨꯝꯕꯗ ꯍꯪꯗꯕꯤꯗꯀꯣ ꯑꯗꯨꯃꯥꯏꯅ ꯍꯪꯕꯤꯌꯨ ꯁꯤꯅꯦ ꯃꯣꯏꯅ ꯑꯦ ꯑꯦꯛꯁꯄꯤꯔꯦꯟꯁꯁꯤꯡꯅ ꯍꯥꯏꯔꯤꯁꯤꯀꯣ ꯑꯗꯣ ꯑꯟꯄ꯭ꯔꯤꯗꯤꯛꯇꯦꯕꯜ ꯑꯣꯏꯍꯜꯂꯨ ꯀꯩꯁꯨ ꯀꯥꯏꯗꯦ ꯇꯐ ꯑꯣꯏꯍꯜꯂꯣ ꯀꯩꯁꯨ ꯑꯗꯨꯕꯨ ꯑꯥ ꯄ꯭ꯔꯤꯄꯦꯔꯦꯁꯟꯗꯨꯒ ꯑꯦꯂꯥꯏꯟꯃꯦꯟ ꯑꯣꯏꯍꯜꯂꯣ ꯁꯤꯅꯤꯗ ꯀꯣ ꯑꯗꯨꯃꯥꯏꯅ ꯍꯥꯏꯔꯦ ꯑꯗꯣ ꯃꯁꯤꯒꯤꯁꯦ ꯏꯀꯨꯏ ꯀꯨꯏꯗꯅꯗꯤꯦ ꯃꯁꯤꯁꯦ ꯀꯩꯅꯣꯝꯃ ꯔꯤꯐꯣꯔꯃꯦꯁꯟ ꯑꯃꯗꯤ ꯁ ꯄꯗꯦꯟ ꯏꯂꯀꯅꯤ ꯀꯣ ꯁꯤꯂꯩꯦ ꯑꯗꯨꯒ ꯍꯟꯗꯛꯀꯤ ꯆꯍꯤꯁꯤꯒꯤ ꯀꯩꯅꯣ ꯇꯧꯈꯤꯕꯀꯣ ꯅꯣꯔꯃꯦꯜꯂꯤ ꯑꯌꯥꯝꯕ ꯃꯇꯝꯗ ꯀ꯭ꯋꯥꯂꯤꯇꯤꯒꯁꯦ ꯐꯤꯞꯇꯤꯟꯒꯨꯝꯕ ꯍꯪꯒꯅꯤ ꯁꯣꯔꯤ ꯐꯤꯞꯇꯤꯟ ꯇ ꯐꯤꯞꯇꯤꯟꯗ ꯇ꯭ꯋꯦꯟꯇꯤ ꯍꯪꯒꯅꯦꯕꯀꯣ ꯑꯗꯨꯃꯥꯏꯅ ꯍꯤꯁꯇ꯭ꯔꯤꯒꯤꯁꯦ ꯃꯣꯗꯔꯟ ꯍꯤꯁꯇ꯭ꯔꯤ ꯑꯥꯞꯇꯔ ꯏꯟꯗꯤꯄꯦꯟꯗꯦꯟꯁ ꯀꯁꯦ ꯇꯦꯟ ꯄ꯭ꯂꯁ ꯑꯗꯨꯝ ꯍꯪꯒꯅꯤ ꯑꯦꯟꯁꯤꯟ ꯍꯤꯁꯇ꯭ꯔꯤꯒ ꯃꯤꯗꯥꯏꯕꯜꯅ ꯑꯩꯠ ꯇꯨ ꯇꯦꯟꯒꯨꯝꯕ ꯐꯪꯒꯅꯤ ꯄꯣꯠ ꯏꯀꯣꯅꯣꯃꯤꯒꯤꯅ ꯇꯦꯟ ꯇꯨ ꯇꯨꯌꯦꯦꯜꯕ ꯀꯨꯝꯕ ꯑꯗꯨꯝ ꯍꯪꯒꯅꯤ ꯍꯥꯏꯕꯗꯣ ꯄꯣꯂꯤꯇꯤ ꯍꯥꯏꯕꯗꯤ ꯈ꯭ꯋꯥꯏꯗꯒꯤ ꯁꯤꯚꯤꯜ ꯁꯔꯕꯤꯖꯀꯤ ꯈ꯭ꯋꯥꯏꯗꯒꯤ ꯃꯔꯨꯑꯣꯏꯕ ꯁꯕꯖꯦꯛꯅꯦꯕꯀꯣ ꯃꯅꯨꯡꯁꯤꯗꯁꯨꯀꯣ ꯍꯥꯏꯕꯗꯤ ꯒꯣꯚꯔꯅꯦꯟꯁꯀꯤ ꯌꯥꯎꯔꯛꯀꯅꯤ ꯄꯣꯂꯤꯇꯤꯛꯁꯀꯤ ꯌꯥꯎꯔꯛꯀꯅꯤ ꯃꯁꯤ ꯃꯌꯥꯝꯁꯤꯗ ꯆꯍꯤ ꯈꯨꯗꯤꯡꯒꯤ ꯇ꯭ꯋꯦꯟꯇꯤꯒ ꯀꯣꯏꯁꯟ ꯀꯨꯟꯒ ꯍꯪꯕꯗꯣ ꯍꯟꯗꯛꯁꯦ ꯀꯣꯏꯁꯟ ꯅꯤꯄꯥꯥꯟꯗ ꯃꯥꯄꯜ ꯇꯔꯥ ꯔꯥ ꯀꯩꯅꯣꯝ ꯍꯪꯈꯤꯕꯅꯦ ꯑ ꯃ ꯃꯥꯔꯛ ꯗꯤꯁꯇ꯭ꯔꯤꯕ꯭ꯌꯨꯁꯟꯒꯨꯝꯕꯗꯣ ꯗꯤꯁꯇꯣꯔꯠ ꯇꯧꯈ꯭ꯔꯕ ꯃꯣꯏꯅ ꯑꯗꯨꯒ ꯀꯣꯏꯁꯟ ꯐꯪ ꯍꯪꯕꯁ ꯇꯥꯔꯒꯗꯤ ꯃꯁꯤꯁꯦ ꯀꯦꯟꯗꯤꯗꯦꯠꯁ ꯃꯌꯥꯝꯁꯤꯒꯤ ꯋꯥꯈꯜꯁꯤꯗ ꯈꯜꯂꯦꯕ ꯀꯔꯤꯅꯣꯕ ꯇꯧꯅꯤꯡꯉꯤꯁꯦꯀꯣ ꯍꯥꯏꯗꯤ ꯌꯨ ꯄꯤ ꯑꯦꯁ ꯁꯤꯅ ꯇꯧꯅꯤꯡꯉꯤꯁꯦꯀꯣ ꯃꯤ ꯀ꯭ꯋꯥꯂꯤꯐꯥꯏꯠ ꯑꯣꯏ ꯁꯤꯚꯤꯜ ꯁꯥꯔꯕꯦꯟꯒꯤ ꯗꯤꯖꯔꯦꯕꯜ ꯑꯣꯏꯕ ꯀꯦꯟꯗꯤꯗꯦꯠ ꯈꯜꯂꯤꯔꯥ ꯅꯠꯇ꯭ꯔꯒ ꯀꯔꯤꯅꯣ ꯁꯤꯗ ꯃꯣꯏ ꯗꯤꯃꯣꯔꯦꯂꯥꯏꯁ ꯇꯧꯍꯜꯂꯤꯔꯥ ꯅꯠꯇ꯭ꯔꯒ ꯃꯤ ꯔꯤꯖꯦꯛ ꯇꯧꯔꯤꯔꯥ ꯅꯠꯇ꯭ꯔꯒ ꯑꯦꯛꯁꯦꯞ ꯇꯧꯅꯤꯡꯉꯥꯏ ꯀꯩꯅꯣ ꯇꯧꯕ ꯀꯩꯅꯣ ꯃꯑꯣꯡꯅ ꯍꯥꯏꯕꯁꯦ ꯃꯁꯤꯁꯦ ꯌꯥꯝꯅ ꯍꯧꯖꯤꯛꯁꯦ ꯃꯁꯤꯒꯤ ꯀꯩꯅꯣ ꯋꯥꯍꯪꯁꯦꯀꯣ ꯍꯧꯖꯤꯛ ꯑꯣꯜ ꯑꯣꯚꯔ ꯏꯟꯗꯤꯌꯥ ꯑꯗꯨꯝ ꯄ꯭ꯔꯣꯇꯦꯁ ꯇꯧꯕꯒꯤ ꯍꯧꯖꯤꯛꯁꯦ ꯀꯟꯅ ꯃꯁꯤꯁꯦ ꯏꯀꯨꯏ ꯀꯨꯏꯗꯅꯩ ꯂꯧꯈꯠꯀꯗꯧ ꯃꯥꯜꯂꯦ